ꯍꯂꯣ ꯍꯜꯂꯣ
ꯑ ꯇꯥꯕꯔꯣ
ꯇꯥꯏꯌꯦ ꯇꯥꯏꯌꯦ
ꯀꯩꯗꯧꯔꯤꯅꯣ
ꯑꯁ ꯍꯧꯒꯠꯄꯗ ꯉꯥꯏꯔꯤꯗ
ꯑꯁ
ꯗꯥꯏꯔꯦꯛ ꯍꯧꯒꯠꯄ ꯑꯗꯨꯒ ꯐꯣꯟ ꯌꯦꯡꯕ ꯏꯁ ꯊꯦꯡꯗꯦꯍꯦ ꯉꯜꯂꯤꯗ
ꯑꯁ ꯍꯖꯤꯛ ꯎ ꯇꯔꯦꯠ ꯇꯥ
ꯑ
ꯑꯁ ꯀꯨꯏꯅ ꯐꯖꯅ ꯇꯨꯝꯗ꯭ꯔꯦꯕ ꯗꯨꯒꯤ ꯉꯁꯤ ꯐꯖꯅ ꯇꯨꯝꯊꯣꯛꯈ꯭ꯔꯦ
ꯎꯝ ꯈꯣꯏꯁꯨ ꯐꯖꯟ ꯇꯨꯝꯗ꯭ꯔꯦ ꯑꯁ
ꯍꯌꯦꯛ ꯑꯣ ꯍꯣꯔꯦꯟꯁꯨ ꯃꯨꯛ ꯍꯣꯔꯦꯟꯁꯨ ꯃꯨꯛ ꯇꯨꯝꯃꯣꯏ
ꯑꯁ ꯀꯥꯏꯗꯩ ꯇꯨꯃꯁꯨ ꯐꯪꯉꯔꯣꯏ ꯅꯨ ꯅꯣꯏꯗꯤ ꯕꯣꯜ ꯌꯦꯡꯕ꯭ꯔꯣ
ꯌꯦꯡꯉꯦ ꯍꯣꯏ
ꯑꯣ
ꯑꯗꯨꯅꯦ ꯑꯗꯨꯅꯦ ꯍꯣꯔꯦꯟ ꯑꯃꯨꯛ ꯇꯨꯝꯃꯣꯏ ꯍꯥꯏꯗꯣ
ꯎꯝ ꯉꯁꯤ ꯅꯨꯡꯗꯥꯡꯁꯨ ꯂꯩꯀꯣ
ꯍꯣꯏ
ꯎ꯭ꯔꯣ ꯍꯥꯏꯗꯤꯦ
ꯍꯣꯏ ꯂꯩ ꯍꯣꯏ
ꯀꯩ ꯌꯦꯟꯁꯥꯡ ꯅꯨꯡꯕ ꯆꯥ
ꯈꯪꯗꯦꯗ ꯀꯔꯤ ꯀꯔꯤ ꯊꯣꯡꯕ꯭ꯔꯥ ꯈꯪꯗꯦ
ꯎꯝ ꯅꯣꯏꯗꯤ ꯏꯟꯁꯥꯡ ꯍꯥꯎꯔꯝꯅꯤꯗ
ꯅꯠꯇꯦꯗ ꯍꯥꯎꯇꯦꯗ ꯆꯤꯡꯗ ꯂꯩꯕꯅꯤꯅꯥ ꯀꯔꯤꯗꯤ ꯆꯥꯅꯤ ꯑꯗꯨꯝ ꯊꯣꯡꯕꯤꯕꯗꯣ ꯑꯗꯨꯝ ꯆꯥꯔꯤꯅꯦ ꯑꯩꯈꯣꯏꯗꯤ
ꯑꯣ ꯀꯣꯏ
ꯀꯥꯏꯗ ꯂꯩꯕꯒꯤꯔꯣ ꯗꯥꯒ ꯑꯥꯂꯨ ꯆꯥꯔꯤꯗꯣ
ꯑꯩꯈꯣꯏꯁꯦ ꯇꯝꯄꯥꯛ
ꯑꯠꯆꯥ ꯌꯥꯏꯅꯦ ꯑꯗꯨꯅ ꯍꯥꯎꯕꯅꯤꯅꯦ
ꯍꯥꯎꯕꯅꯦ ꯑꯗꯨ ꯎꯝ ꯗꯤ ꯁꯣꯔꯅ ꯆꯥꯏ ꯆꯥꯃꯟꯕꯒꯤꯀꯣ
ꯍꯣꯏ
ꯊ ꯀ
ꯀꯩꯗꯧꯔꯤꯒꯦ ꯍꯧꯖꯤꯛꯇꯤ
ꯍꯧꯖꯤꯛꯇꯤ ꯑꯗꯨꯝ ꯀꯩꯝ ꯇꯧꯗꯦ ꯐꯝ ꯂꯩ ꯕꯣ
ꯑ ꯑꯗꯨ ꯉꯁꯤꯗꯤ ꯀꯔꯤ ꯀꯔꯤ ꯇꯧꯔꯅꯤ ꯁꯃꯥꯏꯅ ꯇꯧꯔꯅꯤ
ꯏꯁ ꯌꯨꯝꯗ ꯑꯗꯨꯝ ꯂꯩꯅꯤꯗ ꯀꯁꯨ ꯇꯧꯗꯦ ꯑꯩꯗꯤ
ꯑꯆꯥ
ꯎꯝ ꯅꯪꯗꯤ ꯀꯩꯗꯧꯅꯤ
ꯑꯩꯗꯤ ꯍꯣꯔꯦꯟ ꯊꯕꯛ ꯃꯆꯥ ꯑꯃ ꯆꯠꯒꯅꯤ
ꯑꯣ ꯎ ꯊꯕꯛ ꯆꯤꯜꯍꯟ
ꯅꯠꯇꯦꯗ ꯏꯃꯨꯡꯒꯤ ꯊꯕꯛ ꯈꯔ ꯃꯇꯦꯡ ꯄꯥꯡꯉ‌ꯦ ꯇꯧꯕ
ꯑꯣ
ꯑꯗꯣ ꯁꯣꯝꯗꯤ ꯑꯥ ꯇꯝꯅꯕ ꯂꯣꯏ ꯂꯣꯏꯔꯦ
ꯂꯣꯏꯗꯤꯗ ꯀ
ꯀꯨꯂꯦꯖ
ꯎꯝ
ꯑꯠꯆꯥ ꯁꯤꯃꯤꯁꯇꯔ ꯁꯤꯃꯤꯁꯇꯔꯗꯤ
ꯑꯩꯈꯣꯏꯒꯤ
ꯑꯗꯨ ꯋꯥꯗꯦꯅꯦ
ꯌꯥꯝ ꯋꯥꯠꯂꯤ ꯑꯥꯁ ꯀꯔꯤꯅꯣ ꯈꯪꯗꯦ ꯇꯥꯅꯤꯡꯗꯔ꯭ꯦꯗ
ꯀꯩꯒꯤꯅꯣ ꯀꯥꯅꯤꯡꯗ‌ꯦꯗꯣ
ꯁꯤ ꯇꯧꯋ‌ꯣ ꯁꯤ ꯇꯧꯋ‌ꯣ ꯀ꯭ꯂꯥꯁ ꯋꯥꯟꯒꯤ
ꯎꯝ ꯗꯨ ꯀꯩ ꯍꯥꯏꯁꯤꯔ ꯍꯣꯁꯇꯦꯜꯗ ꯂꯩꯕ꯭ꯔꯥꯅꯦ ꯔꯦꯟꯗ ꯂꯩꯕ꯭ꯔꯥ
ꯔ‌ꯦꯟꯗ
ꯑꯣ ꯅꯣꯏ ꯃꯤ ꯀꯌꯥ
ꯅꯨꯡꯉꯥꯏꯅꯤ ꯅꯨꯡꯉꯥꯏꯅꯤ ꯑꯗꯨꯗꯤ
ꯅꯨꯡꯉꯥꯏ ꯅꯨꯡꯉꯥꯏꯕꯅꯤ ꯑꯗꯨꯕꯨ ꯐꯔꯤ ꯑꯣꯏꯃꯟ ꯗꯤꯀꯣ ꯎꯝ ꯈꯪꯗ꯭ꯔꯦ
ꯍꯥꯏꯐꯝ ꯈꯪꯗ꯭ꯔꯦ ꯑꯁ ꯉꯁꯤ ꯅꯨꯃꯤꯗꯥꯡꯗꯣ ꯕ‌ꯣꯜ ꯄꯨꯡ ꯕꯔ‌ꯣꯃꯈꯥꯏ ꯗꯨꯋꯥꯏꯅꯤꯀꯣ
ꯍꯣꯏ ꯕꯔ‌ꯣ ꯃꯈꯥꯏꯗ
ꯐꯖꯅꯤꯅꯦ ꯉꯁꯤꯗꯤ
ꯐꯖꯅꯤ ꯀꯩ ꯇꯤꯝ ꯁꯞꯄꯣꯔꯠ ꯇꯧꯗꯣꯏꯅꯣ
ꯔꯣ ꯑꯩꯁ‌ꯦ ꯐ꯭ꯔ‌ꯦꯁ
ꯆꯞ ꯃꯥꯟꯅꯩꯗ ꯑꯩꯁꯨ ꯐ꯭ꯔꯥꯟꯁ ꯇꯧꯅꯤ
ꯎꯝ ꯑꯩ ꯑꯩꯗꯤ ꯑꯗꯨꯝ ꯑꯥꯔꯖꯦꯟꯇꯤꯅꯥꯗ ꯀꯩꯅꯣ ꯏꯁꯄꯦꯟ ꯄ‌ꯣꯔꯇꯨꯒ‌ꯣꯜ ꯃꯤ ꯌꯥꯝ
ꯆꯦꯟꯒ ꯑꯔꯖꯦꯟꯇꯤꯅꯥꯗꯤ ꯄꯥꯝꯗ꯭ꯔꯦ
ꯐ꯭ꯔꯦꯟꯁ ꯁꯨ
ꯐ꯭ꯔꯥꯟꯁ ꯅꯠꯇꯦꯗ ꯑꯗꯨꯝ ꯁꯞꯄꯣꯔꯠ ꯇꯧꯅ ꯇꯧꯕꯗꯤ ꯑꯃꯗꯣ ꯌꯥꯃꯥꯕꯗꯣ ꯇꯧꯕꯩ ꯄꯣꯔꯇꯨꯒꯥꯜꯗꯣ
ꯑꯣ ꯄ‌ꯣꯔꯇꯨꯒꯥꯜ ꯑꯩꯁꯨ ꯄꯣꯔꯇꯨꯒꯥꯜ ꯄꯥꯝ ꯐꯩꯌ‌ꯦ ꯑꯗꯨꯗꯤ
ꯌꯥꯝ ꯅꯨꯡꯁꯤꯗ ꯕ꯭ꯔꯥꯖꯤꯜꯁꯨ
ꯗꯛꯗ ꯎꯝ ꯏꯪꯂꯦꯟꯒ ꯐ꯭ꯔꯥꯟꯁ ꯇꯧꯔꯅꯤ
ꯎꯝ ꯏꯪꯂ‌ꯦꯟꯁꯨ ꯐꯩ ꯃꯣꯏ
ꯎꯝ ꯍꯟꯗꯛꯇꯤ ꯌꯥꯝ ꯐꯖꯩꯌꯦ
ꯎꯝ
ꯑꯩꯈꯣꯏꯗꯤ ꯅꯣꯡ ꯆꯨꯗ꯭ꯔꯗꯤ ꯑꯗꯨꯝ ꯅꯤꯇꯤꯒꯤ ꯁꯥꯟꯅꯩꯗ
ꯑꯥꯎ
ꯆꯤꯡꯗ ꯂꯥꯛꯕꯅꯤꯅ ꯎꯝ ꯑꯩꯈꯣꯏꯁꯤꯗꯤ ꯆꯤꯡꯉꯅꯤꯅ
ꯑꯩꯈꯣꯏꯁꯨ ꯆꯤꯡꯗꯒꯤꯅꯤ ꯑꯗꯨꯝ ꯇꯝꯄꯥꯛꯇ ꯂꯩꯔꯤ
ꯎꯝ
ꯑꯗꯨꯁꯨ ꯅꯨꯡꯉꯥꯏ ꯑꯗꯨ ꯑꯁ ꯅꯣꯂꯦꯖꯁꯤ ꯂꯩꯇ꯭ꯔꯤꯅ ꯑꯩꯈꯣꯏꯗꯤ ꯂꯩꯕꯕꯨꯗꯤ ꯇꯝꯃꯕꯗ ꯑꯗꯨꯝ ꯂꯩꯕꯗꯣ
ꯅꯨꯡꯉꯥꯢꯗꯤ ꯅꯨꯡꯉꯥꯢꯕ ꯅꯨꯡꯉꯥꯏꯁꯨ ꯅꯨꯡꯉꯥꯏꯕ ꯋꯥꯁꯨ ꯋꯥꯕ
ꯍꯣꯏ
ꯂꯧꯒꯨꯝꯕ ꯆꯠꯄ
ꯍꯟꯗꯛꯁꯦ ꯈꯣꯏ ꯃꯇꯝꯅꯤꯅ ꯅꯨꯡꯉꯥꯏ
ꯎꯝ ꯑꯩꯈꯒꯤ ꯆꯠꯁꯨ ꯐꯪꯗ꯭ꯔꯦ ꯃꯇꯝꯁ
ꯅꯪ ꯀꯣꯂꯦꯖ ꯆꯞꯄꯗꯣ ꯔꯤꯒꯨꯂꯔꯔꯥ
ꯇꯨꯝ ꯌꯥꯕ꯭ꯔꯥꯅꯦ
ꯍꯣꯏ ꯃꯤꯗꯤ ꯀꯣꯔꯦꯁꯄꯣꯟꯗꯤꯡꯁꯨ ꯇꯧꯕꯅꯦ ꯀꯣꯔꯦꯁꯄꯣꯟꯗꯦꯗ
ꯑꯥ ꯑꯥ ꯑꯥ
ꯆꯤꯟ ꯌꯨꯝꯗ ꯂꯩꯔꯁꯨ ꯑꯗꯨꯝ ꯊꯕꯛ ꯇꯧꯅꯤꯡꯉꯥꯏ ꯀꯩ ꯀꯩꯣ ꯆꯠꯄ ꯎ ꯊꯧꯕꯥꯜ ꯒꯥꯔꯗꯟꯒꯨꯝꯕ ꯂꯩꯔꯗꯤ ꯆꯠ ꯆꯠꯇꯕ ꯑꯗꯨꯝꯣꯟ ꯇꯧꯕ ꯍꯔꯤ ꯋꯥ ꯍ ꯒ ꯁꯕ ꯑꯥ
ꯉꯔꯥꯡꯗꯤ ꯑꯁ ꯍꯨꯏ ꯆꯥꯔꯤꯅꯤ ꯍꯨꯏ
ꯍꯣꯏ ꯑꯁ ꯏ ꯂꯥꯛꯃꯟꯕꯗꯒꯤ ꯍꯧꯒꯠꯄ ꯉꯝꯗ꯭ꯔꯦ
ꯎꯝ
ꯈꯔ ꯍꯥꯎꯅ ꯈꯣꯡꯕꯤꯕꯅꯤꯅ ꯌꯥꯝ ꯆꯥꯈ꯭ꯔꯦ ꯉꯔꯥꯡꯗꯤ
ꯎꯝ
ꯆꯥꯛ ꯆꯈ꯭ꯔꯒꯦ ꯑꯣ ꯅꯣꯏꯕꯨ ꯆꯥꯗ꯭ꯔꯤ
ꯍꯧꯖꯤꯛ ꯄꯨꯡ ꯆ ꯆ
ꯊꯣꯡꯕꯗꯤ
ꯍ
ꯑꯆꯥ
ꯑꯗꯨꯝ ꯇ ꯂꯩ ꯅꯨꯄꯥ ꯃꯇꯝ ꯑꯗꯨꯝ ꯆ ꯆꯥꯅꯤ ꯃꯇꯝ
ꯐꯔꯦꯅꯦ
ꯑꯗꯨ
ꯐ
ꯁꯣꯝꯗꯤ ꯊꯕꯛ ꯊꯤ ꯊꯕꯛ ꯌꯥꯎꯕꯗ ꯀꯌꯥꯝ ꯀꯨꯏꯈ꯭ꯔꯦ
ꯌꯦꯕꯦ ꯎꯝ
ꯎ
ꯑꯣ ꯅꯨꯃꯤꯠꯍ ꯌꯥꯝ ꯣ ꯀꯃ ꯎꯝ ꯎ ꯅꯅꯤꯦ
ꯑꯩꯁꯨ ꯀꯨꯏꯗꯅꯤꯗ
ꯑ ꯎ ꯑꯗꯨꯗꯤ ꯌꯥꯝꯅꯤꯗ ꯑ ꯇꯥꯏ ꯐꯗꯤ
ꯅꯠꯇꯦꯗ ꯑꯩꯗꯤ ꯀꯌꯥ ꯇꯧꯗꯦꯗ ꯀꯀ ꯍꯥꯏꯁꯤꯔ ꯃꯇꯝ ꯂꯩꯇꯕ ꯍꯥꯏꯇꯥꯔꯦ
ꯑꯣ ꯣꯏꯁꯨ ꯑꯗꯨꯝ ꯇ ꯍꯥꯏ ꯇ ꯎꯝ ꯑ
ꯐꯖꯅ ꯇꯧꯎ ꯃꯣꯏꯗꯤ ꯃꯤꯗꯤ ꯐꯖꯅ ꯐꯪꯉꯕꯅꯤ
ꯍꯣꯏ ꯃꯤꯗꯤ ꯌꯥꯝ ꯐꯥꯡꯉꯗꯩꯅꯣ
ꯑꯩꯁꯨ ꯑꯁ ꯑꯩꯒꯤ ꯃꯤꯉꯣꯟꯗ ꯏꯀꯥꯏꯌꯦꯕ
ꯑꯩꯈꯣꯢꯁꯦ ꯃꯤ ꯃꯤ ꯑꯗꯨꯝ ꯋꯥ ꯉꯥꯡꯕꯗꯣ ꯌꯥꯝꯅ ꯉꯥꯡꯕ ꯍꯥꯏꯇꯕ ꯑꯗꯨꯒꯤꯅꯦ ꯐꯣꯟꯣꯟꯁꯅꯦ ꯎꯝ
ꯊꯕꯛꯇꯤ ꯐꯖꯅ ꯇꯧꯒꯗꯕꯅꯤ
ꯆꯂꯣ ꯀ ꯁ ꯆꯦ ꯁꯤꯡꯁꯤ
ꯈꯪ ꯍꯧꯖꯤꯛꯀꯥꯟꯁꯤ ꯂꯣꯏ ꯂꯣꯏ ꯆꯥꯏꯗꯅ ꯂꯣꯏ ꯂꯩ
ꯎ ꯑꯩꯈꯣꯏꯗꯤ ꯈꯪꯗꯦ ꯑꯣꯁꯅꯤ ꯐ ꯔꯦ ꯀ ꯑꯇꯣꯄꯇꯣꯄ ꯥꯐꯪꯗꯤ ꯑꯣꯛꯁꯥ ꯐꯪꯗꯕꯁꯤ ꯐꯕ ꯑꯗꯨ ꯍꯧꯖꯤꯛꯀꯥꯟꯁꯦ ꯈꯔ ꯃꯥꯒꯤ